ꯑꯣ
ꯅꯪꯗꯣ ꯍꯌꯦꯡ ꯊꯕꯛ ꯑꯔꯨꯕꯒ ꯂꯩꯕ꯭ꯔꯣ
ꯊꯕꯛ ꯊꯣꯏꯗꯣꯛꯄ ꯂꯩꯇꯦꯌꯦ ꯑꯩ ꯀꯩ ꯍꯥꯏꯒꯦ
ꯆꯦꯡꯁꯦ ꯊꯕꯛ ꯑꯃ ꯂꯩꯔꯤꯅ ꯑꯩꯒꯤ ꯊꯕꯛ ꯇꯧꯅꯤꯡꯉꯗ ꯌꯥꯗꯕ ꯊꯕꯛ ꯑꯃ
ꯀꯩ ꯊꯥꯕꯛꯅꯣ ꯍꯦꯛꯇꯥ ꯇꯧꯊꯣꯛꯑꯥ ꯂꯣꯏꯔꯦ ꯀꯩꯅꯣꯅꯦ
ꯀꯩꯅꯣ ꯇꯧꯕ ꯑꯩꯒꯤ ꯃꯃꯥꯡ ꯆꯍꯤꯗ ꯂꯧꯕ ꯄꯨꯈ꯭ꯔꯤꯗꯨꯣ ꯅꯪ ꯈꯪꯉꯤꯗꯅ ꯄꯥꯠꯇꯣ
ꯎꯝ
ꯑꯥ ꯃꯈꯥꯔꯣꯝ ꯊꯪꯕꯗ ꯂꯧꯕꯗꯣ
ꯍꯣꯏ ꯍꯣꯏ
ꯑꯗꯨꯗꯣ ꯍꯧꯖꯤꯛꯇꯤ ꯅꯣꯡꯖꯨ ꯄꯟꯊꯥꯗꯣ ꯌꯧꯔꯛꯑꯕꯅꯤꯅ ꯑꯩꯅ ꯏꯁꯤꯡꯗꯣ ꯁꯤꯟꯗꯣꯛꯄꯤꯍꯧꯔꯒꯦꯅ ꯇꯧꯕꯅꯦꯕꯀꯣ
ꯎꯝ
ꯑꯗꯣ ꯍꯌꯦꯡꯁꯦ ꯑꯗꯨ ꯆꯥꯎꯕꯅꯤꯅ ꯃꯤꯁꯦ ꯈꯔ ꯅꯦꯛꯊꯣꯛꯑꯒ ꯁꯤꯠꯇꯣꯛꯒꯦꯅ ꯈꯜꯂꯕ ꯑꯗꯣ ꯅꯪꯗꯣ ꯂꯥꯛꯄ ꯌꯥꯅꯤꯅ
ꯌꯥꯅꯤ
ꯑꯗꯨꯗꯤ ꯁꯨꯃꯥꯏꯅ ꯇꯧꯔꯁꯦꯕꯀꯣ ꯎꯝ ꯑꯩꯁꯤꯗꯒꯤ ꯃꯣꯏ ꯃꯤ ꯇꯔꯦꯠ ꯅꯤꯄꯥꯜ ꯃꯣꯏꯅꯤ ꯊꯣꯛꯑꯝꯃꯒꯦ ꯑꯗꯨꯗꯨꯒ ꯅꯪꯒ ꯑꯩꯒ ꯊꯥꯔꯒ ꯑꯩꯈꯣꯏ ꯇꯔꯥꯃꯨꯛ ꯇꯧꯔꯒ ꯃꯤ ꯇꯔꯥꯃꯨꯛꯅ ꯌꯥꯒꯗ꯭ꯔꯥ ꯀꯃꯥꯏꯅ ꯇꯧꯅꯤ ꯀꯤꯗꯨꯗꯤ ꯆꯥꯎꯕꯅꯦ ꯄꯥꯠꯇꯨꯗꯤ
ꯑꯗꯨꯗꯤ ꯃꯤ ꯇꯔꯥꯅ ꯌꯥꯔꯣꯏ ꯃꯤ ꯀꯨꯟꯃꯨꯛꯅ ꯌꯥꯅꯤ
ꯑꯣ ꯑꯗꯨꯝ ꯍꯥꯏꯗꯤ ꯂꯝꯄꯥꯛ ꯃꯆꯥꯗꯧꯅ ꯄꯥꯛꯏꯅꯦꯕ
ꯎꯝ ꯃꯤꯗꯣ ꯃꯈꯥ ꯃꯊꯛꯇꯣ ꯃꯈꯥꯗꯅ ꯃꯈꯥꯗꯅ ꯃꯤ ꯇꯔꯥꯃꯨꯛ ꯄꯥꯏꯍꯜꯂꯒ ꯃꯊꯛꯇꯁꯨ ꯃꯤ ꯇꯔꯥꯃꯨꯛ ꯄꯥꯏꯔꯒ ꯈꯣꯟꯗꯣꯏ ꯅꯠꯇ꯭ꯔꯣ ꯅꯪꯒꯤꯗꯣ ꯏꯟꯅ ꯑꯆꯧꯕꯅ
ꯑꯩꯒꯤꯁꯦ ꯍꯣꯏ ꯑꯗꯨꯃꯥꯏꯅ ꯇꯧꯗꯣꯏꯅꯦꯕꯀꯣ ꯑꯩꯅ ꯅꯉꯣꯟꯗ ꯍꯥꯏꯅꯤꯡꯉꯁꯤꯅꯅꯦ ꯑ ꯁꯈꯖꯦ ꯑꯍꯥꯟꯕꯗꯅ ꯑꯩꯅ ꯈꯜꯂꯤꯁꯦ ꯉꯥꯁꯦ ꯃꯆꯥ ꯃꯆꯥ ꯄꯤꯛꯄꯁꯨ ꯌꯥꯎꯔꯤꯕꯀꯣ ꯍꯟꯗꯛ ꯊꯥ ꯑꯅꯤ ꯑꯍꯨꯝꯇꯁꯨꯨ ꯈꯤꯇ ꯉꯥꯏꯔꯤꯕ ꯑꯃ
ꯎꯝ
ꯑꯗꯨꯗ ꯑꯗꯨꯁꯤꯡꯗꯣ ꯑꯍꯥꯟꯕꯗ ꯏꯁꯤꯡꯁꯦ ꯈꯔ ꯆꯤꯡꯊꯣꯛꯑꯒ ꯃꯃꯤꯠ ꯊꯨꯞ ꯆꯤꯡꯉꯥꯏꯒꯤ ꯈꯣꯜꯂ ꯐꯥꯕꯤꯗꯣ ꯑꯗꯨꯗ ꯐꯥꯔꯒ ꯍꯧꯖꯤꯛꯀꯤ ꯊꯪꯅꯕ ꯄꯨꯈꯤꯁꯦ ꯁꯤꯗ ꯁꯠ ꯁꯠ ꯁꯠ ꯂꯪꯊꯈꯤꯗꯣꯏꯅꯦꯕ ꯍꯥꯏꯗꯤ ꯊꯥꯗꯈꯤꯗꯣꯏꯅꯦꯕ
ꯎꯝ
ꯏꯁꯤꯡ ꯁꯤꯜꯂꯒ ꯏꯁꯤꯡ ꯑꯍꯟꯕ ꯊꯝꯕ ꯃꯐꯝꯁꯤꯗ
ꯑꯝ
ꯑꯗꯨꯗꯨꯒ ꯑꯆꯧꯕꯁꯤꯡꯁꯤꯅ ꯄꯨꯂꯞ ꯐꯥꯗꯣꯛꯑꯒ ꯂꯂꯣꯟꯕꯤ ꯂꯥꯛꯀꯅꯦꯕꯀꯣ ꯑꯗꯨꯗ ꯊꯥꯈꯤꯗꯣꯏꯅꯦꯕ ꯑꯗꯨꯅ ꯌꯥꯝ ꯑꯩꯅ ꯌꯥꯝ ꯀꯟꯅ ꯑꯃꯨꯛ ꯅꯩꯔꯨꯕꯁꯨ ꯌꯥꯔꯣꯏꯗꯕ ꯂꯨꯔꯤꯕ ꯑꯩꯒꯤ ꯉꯥ ꯈꯨꯐꯥꯁꯦ ꯗꯥꯏꯔꯦꯛ ꯉꯥ ꯑꯆꯧꯕꯗꯣ ꯉꯥꯛꯇ ꯑꯣꯏꯇꯥꯔꯗꯤ ꯑꯗꯨꯝ ꯏꯁꯤꯡꯗꯣ ꯄꯨꯔꯥ ꯀꯪꯅꯕ ꯆꯤꯡꯊꯣꯛꯑꯒ ꯇꯞ ꯇꯞ ꯐꯥ ꯌꯥꯏꯗꯅ ꯍꯧꯖꯤꯛꯀꯤꯁꯤꯅ ꯐꯔꯛ ꯇꯥꯅ ꯑꯩ ꯑꯩꯅ ꯉꯥ ꯃꯆꯥ ꯊꯥꯗꯁꯜꯂꯨꯔꯕ ꯍꯥꯏꯇꯥꯔꯦꯅꯦ
ꯎꯝ
ꯉꯥ ꯃꯆꯥ ꯆꯝꯉꯥꯃꯨꯛ ꯊꯥꯗꯔꯨꯔꯦꯕ ꯑꯗꯨꯗꯣ ꯐꯥꯗꯣꯛꯑꯒ ꯃꯤꯛꯆꯔ ꯇꯧꯔꯦꯗ ꯑꯗꯨꯝ ꯀꯠꯂꯥ ꯌꯥꯎꯔꯦ ꯔꯧ ꯌꯥꯎꯔꯦ ꯒ꯭ꯔꯥꯁ ꯀꯥꯞ ꯌꯥꯎꯔꯦ ꯁꯤꯜꯚꯔꯗꯤ ꯌꯥꯎꯗ꯭ꯔꯥ ꯃꯥꯜꯂꯦ ꯁꯤꯜꯚꯔꯗꯤ ꯌꯥꯎꯗꯦ ꯁꯤꯜꯚꯔꯗꯤ ꯑꯆꯧꯕꯗꯤ ꯑꯆꯧꯕꯅꯦ ꯐꯥꯗꯣꯏꯁꯦ ꯃꯆꯥ ꯅꯠꯇꯦ ꯑꯗꯨꯃꯥꯏꯅꯅꯦꯕ ꯇꯧꯗꯣꯏꯁꯦ ꯑꯗꯣ ꯑꯩꯅ ꯍꯧꯖꯤꯛ ꯅꯉꯣꯟꯗ ꯍꯥꯏꯔꯤꯁꯦ ꯎꯝ ꯏꯁꯤꯡꯗꯣ ꯈꯔ ꯆꯤꯡꯊꯣꯛꯑꯒ ꯌꯥꯝ ꯅꯠꯇꯕꯤꯗ ꯈꯣꯜꯂꯀꯥꯟꯗ ꯉꯥ ꯃꯆꯥꯁꯤꯡꯗꯣ ꯐꯥꯗꯣꯛꯄ ꯉꯝꯒꯗ꯭ꯔꯥ ꯉꯝꯃꯣꯏꯗ꯭ꯔꯥ ꯁꯤꯅꯤ ꯑꯩꯉꯣꯟꯗ ꯍꯧꯖꯤꯛ ꯃꯊꯥ ꯁꯥꯔꯤꯖꯦ
ꯑꯗꯨꯗꯣ ꯑꯩꯈꯣꯏꯒꯤ ꯀꯩꯗꯧꯕꯩ ꯉꯝꯃꯣꯏꯗꯣꯏꯅꯣ ꯐꯖꯅ ꯃꯤꯒꯗꯣ ꯈꯔ ꯌꯥꯝ ꯇꯥꯔꯗꯤ ꯁꯨꯃꯥꯏꯅ ꯇꯧꯔꯁꯦ ꯃꯤꯁꯦ ꯃꯔꯣꯟ ꯅꯥꯏꯅ ꯅꯦꯛꯑꯁꯦ ꯍꯥꯏꯗꯤ ꯅꯥꯃꯠꯁꯦ ꯑꯅꯤ ꯆꯪꯅ ꯇꯧꯔꯁꯦ ꯑꯃꯨꯛꯇ ꯃꯤꯗꯣ ꯂꯣꯏ ꯊ ꯊꯥꯗꯒꯔꯗꯤ ꯂꯣꯏ ꯋꯥꯔ ꯇꯣꯛꯈ꯭ꯔꯅꯦꯕꯀꯣ
ꯑꯥ
ꯑꯗꯨꯅ ꯑꯃꯨꯛ ꯅꯥꯃꯜ ꯑꯝꯗ ꯃꯤ ꯇꯔꯥ ꯑꯗꯨꯒ ꯍꯃꯜ ꯑꯝꯗ ꯃꯤ ꯇꯔꯥ ꯑꯗꯨꯃꯥꯏꯅ ꯇꯧꯔꯕ
ꯑꯗꯣ ꯅꯣꯡꯃꯗ ꯄꯨꯂꯞ ꯇꯧꯕꯒꯤ ꯋꯥꯔ ꯍꯥꯏꯁꯦ ꯅꯠꯇ꯭ꯔꯒ ꯅꯣꯡꯃ ꯅꯣꯡꯃ ꯀꯥꯜꯂ ꯇꯧꯁꯦ ꯍꯥꯏꯔꯕ
ꯅꯣꯡꯃꯗ ꯄꯨꯜꯂꯞ ꯑꯌꯨꯛ ꯑꯃꯇꯥ ꯑꯃ ꯑꯌꯨꯛ ꯉꯟꯇꯥ ꯄꯨꯡ ꯑꯩꯈꯣꯏꯒꯤ ꯄꯨꯡ ꯃꯔꯤꯒꯨꯝꯕ ꯁ꯭ꯋꯥꯏꯁꯤꯗ ꯊꯧꯔꯥꯡ ꯍꯥꯏꯗꯤ ꯂꯥꯛꯄ ꯃꯤꯕꯨꯗꯤ ꯑꯗꯨꯝ ꯄꯨꯡ ꯃꯉꯥ ꯇꯔꯨꯛ ꯁ꯭ꯋꯥꯏꯗ ꯂꯥꯛꯅꯅꯦꯕꯀꯣ ꯑꯗꯣ ꯅꯣꯏꯅ ꯌꯨꯝꯕꯨꯅꯤꯅ ꯐꯥꯝꯃ ꯄꯨꯅꯤꯅ ꯊꯧꯔꯥꯡ ꯇꯧꯕ ꯍꯥꯏꯇꯥꯔꯦ ꯄꯣꯠ ꯆꯩ ꯅꯨꯡ ꯀꯩꯀꯥꯗꯣ ꯑꯗꯣ ꯄꯨꯡ ꯃꯔꯤ ꯃꯔꯤ ꯃꯉꯥ ꯑꯗꯨꯋꯥꯏꯗꯒꯤ ꯊꯧꯔꯥꯡ ꯇꯧꯔꯒ
ꯎꯝ
ꯅ ꯇꯧꯕ ꯍꯥꯏꯇꯥꯔꯦ
ꯍꯣꯏ
ꯑꯗꯣ ꯉꯥꯗꯨꯒꯤ ꯂꯂꯣꯟꯕꯤ ꯂꯥꯛꯇꯕꯩ ꯋꯥꯕꯨꯗꯤ ꯑ ꯏꯟ ꯑꯃꯗ ꯈꯥꯖꯤꯜꯂꯒ ꯂꯣꯏ ꯊꯥꯗꯔ ꯊꯝ ꯌꯥꯅꯤꯕ ꯄꯨꯟꯅ
ꯍꯣꯏ ꯍꯣꯏ
ꯑꯗꯣ ꯉꯥꯗꯣ ꯏꯪꯉꯤꯀꯥꯟꯗ ꯍꯥꯏꯗꯤ ꯋꯥ ꯍꯟꯗ꯭ꯔꯤꯉꯩꯗ ꯅꯪꯅ ꯂꯧꯊꯣꯛꯅꯤꯡꯉꯤꯕ ꯃꯆꯥꯁꯤꯡꯗꯣ ꯂꯧꯊꯣꯛꯈꯤꯕ ꯑꯗꯨꯃꯥꯏꯅ ꯇꯧꯕ ꯌꯥꯏ
ꯑꯗꯨꯅꯦ ꯑꯩꯅ ꯈꯜꯂꯤꯁꯦ ꯑꯩꯁꯦ ꯃꯆꯥꯁꯨ ꯑꯆꯧꯕꯅꯤ ꯑꯆꯧꯕꯁꯨꯅꯦꯕ ꯐꯥꯃꯤꯟꯅꯗꯣꯏꯖꯦ ꯃꯆꯥꯁꯤꯡꯗꯨꯗꯤ ꯑꯃꯨꯛ ꯅꯩꯍꯠꯄꯤꯔꯗꯤ ꯃꯃꯤꯠ ꯊꯨꯞꯈ꯭ꯔꯗꯤ ꯂꯣꯏ ꯁꯤꯗꯣꯏꯅꯦꯕ ꯃꯁꯥꯗꯣ ꯋꯥꯔꯒ ꯅꯠꯇ꯭ꯔ
ꯎꯝ
ꯑꯗꯨꯅ ꯑꯁ ꯀꯃꯥꯏꯅ ꯇꯧꯔ ꯐꯥꯁꯤꯒꯦ ꯃꯤꯁꯨ ꯁꯤꯗꯤ ꯈꯔ ꯅꯛꯇꯕꯖꯨ ꯌꯥꯔꯔꯣꯏ ꯑꯗꯩ ꯅꯪꯁꯨ ꯍꯥꯏꯔꯒꯦ ꯅꯪꯗꯤ ꯇꯣꯏꯅ ꯇꯣꯏꯅꯁꯨ ꯌꯥꯎꯕꯅꯤꯅ ꯅꯣꯂꯦꯖꯁꯨ ꯈꯔ ꯂꯩꯔꯝꯒꯅꯤ ꯑꯩꯒꯤꯗꯤ ꯍꯟꯗꯛꯀꯤꯁꯤꯅ ꯑꯍꯥꯟꯕꯅꯦꯕ ꯁꯤꯠꯇꯣꯏꯖꯦ ꯑꯝꯇ ꯐꯥꯗ꯭ꯔꯤꯕ ꯆꯍꯤ ꯑꯃ ꯂꯩꯔꯛꯑꯕꯅꯦ ꯌꯦꯡꯉꯣ ꯉꯥꯗꯤ ꯑꯆꯧ ꯑꯆꯧꯕ ꯂꯩꯔꯕꯅꯦ ꯊꯥꯕꯨ ꯑꯆꯧ ꯑꯆꯧꯕꯗꯣ ꯏꯁꯤꯡ ꯈ꯭ꯋꯥꯏ ꯀꯪꯉ ꯅꯠꯇꯗꯤ ꯐꯥꯕ ꯉꯝꯃꯕ ꯀꯣꯏꯆꯦꯟ ꯆꯦꯟꯈꯤꯅꯦꯕ
ꯍꯣꯏ
ꯇꯅ ꯑꯅ
ꯑꯁ ꯉꯥ ꯐꯥꯕꯁꯦ ꯋꯥꯗꯤ ꯋꯥꯕꯅꯤꯍꯦ ꯄꯨꯔꯥ ꯂꯥꯏꯍꯧꯕꯁꯦ ꯇꯧꯕꯅꯦ ꯂꯣꯏꯔꯛꯄꯗꯗꯤ ꯉꯥꯁꯤꯛꯅꯒ ꯊꯤꯟꯈ꯭ꯔꯗꯤ ꯉꯥꯁꯤꯛ ꯊꯥꯗꯈ꯭ꯔꯣ ꯎꯝ
ꯊꯥꯗꯗꯕ ꯀꯩꯅꯣꯗꯣ ꯇꯨꯡꯍꯟꯕꯤꯗꯨꯣ ꯇꯨꯡꯍꯟꯕꯤꯗꯣ ꯆꯥꯝꯃꯨꯛ ꯌꯥꯎꯔꯤꯕ ꯃꯌꯥꯝꯕꯨꯗꯤ ꯌꯥꯎꯕ ꯅꯠꯇꯕ
ꯏꯁ ꯇꯨꯍꯟꯕꯤꯗꯨꯁꯨ ꯑꯊꯤꯕꯅꯦ ꯃꯥꯥꯏ ꯃꯁꯥꯏ ꯒꯨꯞꯇꯨꯅ ꯇꯤꯡꯒꯪ ꯄꯥꯟꯕꯒꯤ ꯇꯥꯏꯞꯇ ꯊꯤꯟꯕꯅꯦꯕ ꯐꯥꯕ ꯌꯥꯝ ꯂꯨꯕꯅꯦ ꯇꯨꯡꯍꯟꯕꯤꯗꯣ
ꯑꯗꯨꯅꯦ ꯑꯗꯨꯅꯦ ꯃꯣꯏꯁꯤꯦ ꯈꯣꯟꯕꯗ ꯌꯥꯎꯕ ꯉꯝꯗꯕ ꯖꯥꯠꯂꯥ
ꯉꯝꯕꯗꯤ ꯉꯝꯃꯦ ꯑꯗꯣ ꯑꯩꯈꯣꯏꯒꯤ ꯆꯤꯊ ꯅꯥꯟꯊꯕ ꯂꯩꯈꯣꯝ ꯀꯣꯃꯨꯠ ꯃꯆꯥꯗꯒ ꯆꯪꯉꯒ ꯂꯩꯈꯤꯕꯗꯣ ꯑꯗꯨꯗ ꯈꯪꯍꯧꯗꯅꯒ ꯊꯤꯜꯂꯛꯄꯁꯦ
ꯍꯣꯏ ꯍꯣꯏ ꯃꯥꯅꯦ ꯃꯥꯅꯦ ꯃꯣꯏ ꯃꯁꯥꯗꯣ ꯌꯥꯝꯅ ꯇꯨꯝꯕꯅꯦ
ꯇꯤꯡꯒꯪ ꯃꯌꯥꯝ ꯄꯥꯟꯕꯗꯧꯅ ꯇꯧꯋꯤꯗꯅ ꯑꯗꯨꯅ ꯑꯁ ꯇꯨꯡꯍꯟꯕꯤꯁꯦ ꯌꯦꯡꯉꯣ ꯐꯥꯕꯁꯦ ꯈꯔꯗꯤ ꯂꯨꯕꯅꯦ ꯌꯥꯝ ꯅꯥꯕꯅꯦꯕ ꯏꯒꯨꯝꯕꯔꯨꯝꯕꯨ ꯊꯣꯛꯄꯅꯦ ꯑꯩ ꯃꯃꯥꯡꯗ ꯃꯣꯏ ꯏꯁ ꯇꯨꯡꯍꯟꯕꯤ ꯑꯆꯧꯕ ꯑꯃ ꯐꯥꯒꯦ ꯀꯥꯏꯅ ꯥꯛ ꯍꯣꯨꯝꯖꯤꯜꯂꯨꯕꯕꯨ ꯍꯥꯏꯔꯛꯇꯅ ꯈꯨꯠ ꯇꯣ ꯑꯁ ꯏꯕ꯭ꯔꯥ ꯭ꯔꯨ ꯊꯣꯛꯑ ꯂꯩꯈꯣ ꯃꯔꯛꯇꯨꯗ
ꯍꯣꯏ ꯑꯗꯨꯅꯦ ꯑꯗꯨ ꯌꯥꯝ ꯕꯦꯔꯥꯅꯦꯕ
ꯎꯝ
ꯑꯗꯣ ꯀꯩꯅꯣ ꯈꯨꯠ ꯃꯨꯖꯥ ꯈꯤꯇꯪ ꯊꯥꯇꯛ ꯇꯧꯕꯗꯣ ꯑꯩꯒꯤ ꯃꯔꯤ ꯃꯉꯥ ꯂꯩꯕꯀꯣ ꯑꯊꯥꯕꯗꯣ ꯑꯗꯨ ꯎꯞꯄꯒ ꯍꯦꯛ ꯐꯥꯕ ꯍꯥꯏꯗꯨꯅꯤ ꯅꯠꯇ꯭ꯔꯥ ꯏꯁꯤꯡ ꯏꯁꯤꯡ ꯀꯪꯉꯛꯀꯥꯟꯗ ꯐꯥꯕ ꯍꯥꯏꯗꯨꯅꯦꯕ ꯑꯗꯒꯤ ꯉꯥ ꯑꯆꯧꯕꯗꯅ ꯑꯩꯉꯣꯟꯗ ꯍꯧꯖꯤꯛ ꯉꯥ ꯑꯆꯧꯕꯗ ꯂꯩꯔꯤ ꯃꯈꯜꯁꯤꯡꯁꯦ ꯑ ꯏꯩꯅꯣꯗꯣ ꯁꯤꯜꯚꯔꯗꯣ ꯁꯤꯜꯚꯔꯗꯣ ꯀꯦꯖꯤ ꯃꯔꯤꯃꯨꯛ ꯁꯨꯃꯥꯏꯅ ꯇꯥꯔꯝꯃꯅꯦꯕ ꯑꯩꯈꯣꯏ ꯉꯍꯥꯟ ꯑꯃꯨꯛ ꯐꯕꯀꯣ ꯏꯟ ꯇꯧꯔꯒ ꯎꯝ ꯁꯨꯃꯥꯏ ꯑꯗꯨꯃꯥꯏ ꯉꯥꯛꯇꯅꯤ ꯑꯣꯏꯁꯦ ꯃꯔꯝꯗꯤ ꯑꯩ ꯀꯨꯏꯅ ꯐꯥꯗꯦꯕ ꯆꯍꯤꯃꯨꯛ ꯄꯨꯔꯥ ꯌꯨꯛꯂꯛꯑꯕꯅꯦ ꯌꯦꯡꯉꯣ ꯑꯗꯨꯁꯨ ꯀꯦꯖꯤ ꯃꯈꯥꯏ ꯀꯦꯖꯤ ꯃꯈꯥꯏ ꯇꯥꯔꯛꯄ ꯇꯥꯏꯃꯤꯡꯗꯨꯗꯒꯤ ꯑꯗꯨꯃꯥꯏꯅ ꯁꯤꯜꯚꯔꯗ ꯀꯦꯖꯤ ꯃꯔꯤ ꯁꯨꯥꯏꯅ ꯇꯥꯕ ꯃꯍꯤ ꯍꯦꯟꯕꯐꯥꯎ ꯌꯥꯎꯔꯝꯒꯗ꯭ꯔꯅ ꯑꯩ ꯊꯥꯖꯕ ꯂꯩꯌꯦꯕꯀꯣ ꯑꯗꯩ ꯒ꯭ꯔꯥꯁ ꯀꯥꯞꯇꯣ ꯑꯗꯨꯅ ꯀꯦ ꯖꯤ ꯑꯍꯨꯝ ꯃꯈꯥꯏ ꯑꯍꯨꯝ ꯁꯨꯃꯥꯏꯅ ꯆꯦ ꯆꯥꯡ ꯂꯣꯏꯔꯝꯃꯅꯤ
ꯁꯤꯜꯚꯔꯗꯣ ꯑꯩꯒꯤ ꯑꯃꯗꯤ ꯈꯥꯏꯗꯤ ꯌꯥꯔꯣꯏꯀꯣ
ꯑꯁ ꯑꯃꯠꯇ ꯅꯠꯇꯦꯍꯦ ꯀꯩꯅꯣ ꯐꯝꯃꯤꯟꯅꯔꯒ ꯑꯦ ꯅꯪ ꯑꯩꯒꯤꯗꯤ ꯑꯩ ꯅꯪꯅ ꯈꯨꯠꯅ ꯄꯥꯝꯕꯗꯣ ꯅꯪ ꯉꯝꯅꯤꯡꯉꯦ ꯐꯥꯖꯧꯁꯤꯅꯦ ꯑꯩꯅ ꯍꯥꯏꯗꯣꯏꯁꯦ ꯅꯪꯉꯣꯟꯗ ꯑꯗꯨꯗꯨꯒ ꯀꯠꯂꯥꯗꯣ ꯈꯪꯕ꯭ꯔꯥ ꯍꯣꯏ ꯍꯣꯏ ꯍꯥꯎꯕꯅꯦ ꯁꯤꯜꯚꯔ ꯖꯤꯜꯂꯤꯁꯤꯗꯤ ꯐꯖꯅ ꯍꯥꯎꯕꯅꯦ ꯑꯩꯈꯣꯏ ꯆꯥꯕꯗ ꯈꯪꯉꯦ ꯉꯍꯥꯟ ꯐꯖꯅ ꯍꯥꯎꯋꯦ
ꯎꯝ
ꯑꯗꯨꯒ ꯀꯠꯂꯥꯗꯣ ꯀꯠꯂꯥꯗꯤ ꯌꯥꯝ ꯆꯥꯎꯕꯗꯤ ꯇꯥꯕ ꯃꯥ ꯀꯦꯖꯤ ꯑꯅꯤ ꯃꯈꯥꯏꯃꯨꯛꯥꯏ ꯃꯥꯥꯟꯅ ꯇꯥꯒꯦ ꯇꯥꯔꯕꯗ ꯌꯥꯝ ꯆꯥꯎꯅ ꯉꯝꯗꯦꯕ ꯃꯥꯗꯤ ꯃꯕꯣꯛꯂꯣꯝꯗꯩꯗ ꯂꯣꯏ ꯆꯠꯂꯤꯗꯅ
ꯎꯝ ꯎꯝ
ꯑꯗꯒꯤ ꯀꯩꯅꯣꯁꯨ ꯌꯥꯎꯕꯅꯦ ꯑ ꯀꯩꯅꯣ ꯀꯔꯤ ꯉꯥ ꯀꯩꯅꯣꯗꯣ ꯉꯥꯍꯩꯗꯣ ꯑꯗꯨꯗꯣ ꯑꯩꯅ ꯄꯤꯁ ꯌꯥꯡꯈꯩꯃꯨꯛꯇꯪ ꯊꯥꯗꯈꯤꯕꯅꯦꯕ ꯇ꯭ꯔꯥꯏ ꯇꯧꯔ ꯌꯦꯡꯒꯦꯅ ꯃꯆꯥꯗꯣ ꯃꯆꯥ ꯁꯦꯝꯕ ꯀꯥꯡꯒꯨ ꯂꯩꯗꯅ ꯃꯆꯥ ꯁꯦꯝꯕ ꯀꯥꯡꯒꯨꯗꯨꯗꯒꯤ ꯂꯧꯔꯒ ꯆꯥꯎꯔꯝꯃꯅꯤ ꯑꯗꯨꯁꯨ ꯄꯨꯡꯒꯤ ꯑꯁꯣꯟ ꯀꯩꯅꯣ ꯂꯣꯝꯗꯒꯤ ꯂꯧꯋꯤ ꯃꯣꯏꯔꯥꯡ ꯂꯣꯝꯗꯒꯤ ꯃꯣꯏ ꯃꯣꯏꯔꯥꯡꯒꯤ ꯀꯩꯅꯣꯝꯇ ꯃꯣꯏ ꯏ ꯉꯥ ꯍꯥꯏꯗꯤ ꯏꯥ ꯃꯆꯥ ꯁꯦꯝꯕ ꯃꯌꯥꯝ ꯂꯩꯇ꯭ꯔꯥ ꯄꯥꯠꯀꯤꯗ ꯑꯗꯨꯗꯒꯤ ꯂꯧꯕꯅꯦ ꯉꯥ ꯃꯈꯟ ꯃꯈꯟ ꯌꯥꯝ ꯂꯩꯍꯧꯋꯦ ꯑꯩꯅꯒ ꯎꯗꯕ ꯉꯥ ꯃꯣꯏꯗꯨꯗꯩꯅꯦ ꯉꯍꯋꯥꯏ ꯂꯧ ꯆꯠꯄꯗꯣ
ꯎꯝ
ꯑꯗꯒꯤ ꯄꯦꯡꯕꯥꯀꯥꯗꯣ ꯑꯗꯨꯒꯗꯣ ꯂꯩꯍꯧꯋꯦ ꯑꯩ ꯍꯟꯗꯛꯇꯤ ꯑꯗꯨ ꯊꯥꯗꯔꯁ ꯍꯥꯏꯅ ꯈꯜꯂꯤꯅꯤ ꯄꯦꯡꯕꯥꯗꯣ
ꯄꯦꯡꯕꯥꯗꯨꯗꯤ ꯑꯩꯗꯤ ꯑꯃꯝꯐꯥꯎꯗꯤ ꯈꯪꯗꯦ
ꯑꯁ ꯉꯥ ꯃꯀꯣꯛꯅ ꯄꯤꯒ ꯃꯕꯨꯡꯅ ꯏꯄꯥꯛ ꯄꯥꯂꯒ ꯏꯆꯞ ꯆꯞꯄ ꯉꯥꯗꯣ ꯉꯥꯡꯂꯤ ꯉꯥꯡꯂꯤꯒꯒ ꯇꯧꯔꯒ ꯃꯨꯔꯞ ꯆꯠꯄꯅꯦ ꯅꯅꯇ ꯆꯥꯇꯔꯤ ꯋꯥꯣ
ꯄꯦꯡꯕꯥꯗ ꯆꯥꯗ꯭ꯔꯤꯌꯦ ꯑꯩꯗꯤ ꯎꯕꯕꯨꯗꯤ ꯎꯏꯌꯦꯕꯀꯣ ꯕꯖꯥꯔꯗ
ꯑꯥ
ꯑꯗꯣ ꯑꯃꯝꯐꯥꯎꯗꯤ ꯂꯩꯔ ꯆꯥꯒꯦꯅ ꯋꯥꯈꯟꯗꯁꯨ ꯇꯧꯔꯗꯕ ꯍꯥꯏꯇꯥꯔꯦ ꯑꯗꯨꯒ ꯆꯥꯖ ꯆꯥꯖ ꯄꯦꯡꯕꯥ ꯊꯥꯗꯩ ꯍꯥꯏꯔꯣ ꯅꯪꯒꯤ
ꯎꯝ ꯊꯥꯗꯩꯌꯦ
ꯎꯝ ꯑꯗꯨ ꯑꯣꯏꯔꯗꯤ ꯑꯉꯥꯡ ꯑꯃꯗ
ꯌꯥꯝꯅꯕꯨꯗꯤ ꯊꯥꯗꯕ ꯅꯠꯇꯦꯗ ꯀꯨꯟꯊ꯭ꯔꯥꯃꯨꯛꯇꯅꯦ ꯍꯥꯏꯗꯤ ꯃꯣꯏꯁꯤꯗꯤ ꯕꯖꯥꯔꯗ ꯌꯣꯟꯕꯗꯅꯦ ꯍꯥꯏꯗꯤ ꯅꯨꯡꯇꯤꯒꯤꯁꯤ ꯎꯠꯄꯗ ꯑꯗꯨꯃꯥꯏꯅ ꯁꯤꯠꯇꯦꯕ ꯍꯥꯏꯗꯤ ꯄꯥꯛ ꯄꯥꯛꯅ ꯃꯤꯅ ꯏꯄꯥꯝ ꯄꯝꯅꯗꯕ꯭ꯔꯥ ꯅꯠꯇ꯭ꯔꯒ ꯇꯥꯡꯁꯨ ꯇꯥꯡꯕꯒꯤꯁꯨ ꯑꯣꯏꯔꯦꯕꯀꯣ ꯄꯦꯡꯕꯥꯁꯦ ꯀꯦꯖꯤꯗ ꯂꯨꯄꯥ ꯆꯅꯤꯄꯥꯟ ꯄꯤꯕ
ꯑ ꯃ ꯇꯥꯡꯖꯥꯅꯤꯅꯦ
ꯑꯥ ꯑꯗꯨꯃꯥꯏꯅ ꯑꯣꯏꯕꯒꯤ ꯁꯨꯔ ꯈꯪꯗꯦ ꯍꯥꯏꯗꯤ ꯁꯤꯠꯇꯕꯗꯣ ꯇꯥꯡꯕꯅꯤꯅ ꯆꯥꯕ ꯉꯝꯅꯗꯦꯕ ꯑꯗꯨꯅ ꯂꯂꯣꯟꯕꯤꯅꯁꯨ ꯄꯥꯝꯗꯦꯕ ꯑꯩꯅꯁꯨ ꯆꯥꯅꯕ ꯇ꯭ꯔꯥꯏ ꯇꯧꯔ ꯌꯦꯡꯒꯅ ꯊꯥꯗꯕꯅꯤꯗ ꯑꯩꯈꯣꯏ ꯆꯥꯅꯕꯅ
ꯑꯣ ꯌꯥꯝ ꯎꯝ ꯌꯥꯝ ꯍꯥꯎꯕ ꯖꯥ ꯂꯣꯜ ꯄꯁꯟ ꯏꯐꯥꯏꯅ ꯄꯤꯔꯤꯁꯤꯕꯣ
ꯍꯥꯎꯕꯕꯨꯗꯤ ꯍꯥꯎꯋꯦ ꯐꯖꯅ ꯃꯍꯥꯎꯗꯤ ꯂꯩꯌꯦ ꯅꯪ ꯍꯌꯦꯡ ꯆꯥꯔ ꯈꯪꯅꯤ ꯃꯥꯟꯅꯗꯦ ꯃꯍꯥꯎꯗꯣ ꯇꯣꯡꯉꯥꯜꯂꯦꯕ ꯌꯥꯝꯅ ꯆꯥꯕ ꯀꯥꯟꯗ ꯀꯔꯤ ꯍꯥꯏꯅꯤ ꯃꯥꯒꯤ ꯉꯥ ꯃꯁꯥꯁꯦ ꯑꯩꯈꯣꯏꯅ ꯌꯦꯟ ꯌꯦꯟ ꯕꯣꯏꯂꯔꯣ ꯆꯥꯕ ꯀꯥꯟꯗ ꯌꯦꯟꯕꯣꯏꯂꯔꯒꯤ ꯍꯥꯏꯗꯤ ꯃꯥꯒꯤ ꯄꯤꯁ ꯃꯇꯣꯟꯗꯣ ꯃꯁꯟꯗꯣ ꯁ ꯍꯥꯏꯕ ꯀꯥꯟꯗ ꯈꯤꯇꯪ ꯀꯂꯤ ꯀꯂꯤ ꯂꯥꯛ ꯎꯏ ꯎꯨꯏ ꯂꯥꯛꯎꯗꯣ ꯑꯗꯨꯃꯥꯏꯅ ꯇꯧꯋꯦꯕ ꯉꯥꯒꯤ ꯃꯍꯥꯎꯁꯤꯅ ꯑꯩꯈꯣꯏ ꯄꯦꯄꯦꯠꯀ ꯂꯥꯎꯔꯒ ꯆꯥꯕ ꯀꯥꯟꯗ ꯌꯥꯝ ꯏꯁꯃꯨꯠ ꯑꯣꯏꯕꯗꯣ ꯑꯣꯏꯗꯅ ꯌꯦꯟꯒꯤꯅ ꯑꯃꯨꯛ ꯍꯥꯏꯗꯤ ꯃꯁꯥ ꯇꯥꯁꯤꯜꯂꯒ ꯏꯏ ꯏ ꯂꯧꯔꯒ ꯌꯥꯝ ꯍꯥꯎꯋꯗꯣ ꯑꯗꯨꯃꯥꯏꯅ ꯇꯧꯕ ꯍꯥꯏꯇꯥꯔꯦ
ꯑꯣ
ꯑꯗꯣ ꯍꯌꯦꯡ ꯍꯌꯦꯡ ꯆꯥꯛ ꯍꯌꯦꯡ ꯆꯥꯔꯤꯁꯦ ꯑꯩ ꯍꯌꯦꯡꯅꯦ ꯍꯌꯦꯡ ꯍꯌꯦꯡ ꯐꯥꯕꯗ ꯐꯥꯔꯦꯗ ꯅꯪꯀꯣ ꯈꯔ ꯑꯗꯨꯗꯨꯒ ꯍꯌꯦꯡ ꯐꯖꯅ ꯐꯣꯡꯊꯔꯒ ꯑꯩ ꯑꯉꯥꯡꯁꯤꯡ ꯐꯣꯟꯒꯦ ꯑꯗꯨꯒ ꯆꯠꯊꯁꯦ ꯍꯌꯦꯡꯗꯣ
ꯑꯣ ꯑꯗꯨꯗꯤ ꯑꯩꯈꯣꯏ ꯈꯔ ꯑꯃ ꯐꯥꯔꯤꯀꯥꯟꯗ
ꯎꯝ
ꯑꯃ
ꯑꯗꯨꯗꯤ ꯌꯨꯝꯗ ꯂꯩꯕ ꯑꯩꯈꯣꯏꯅꯦ ꯑꯩꯈꯣꯏ ꯃꯃꯥꯍꯣꯏꯗ ꯃꯣꯏ ꯁꯧꯍꯠꯂꯛꯁꯨ ꯌꯥꯅꯤꯗ ꯑꯗꯣ ꯑ ꯉꯥ ꯐꯥꯕꯁꯦ ꯉꯥ ꯐꯥꯕꯗ ꯆꯪꯕꯁꯦ ꯏꯟ ꯑꯄꯥꯛꯄꯗꯨꯒ ꯑꯇꯩ ꯀꯔꯤ ꯀꯔꯤꯗꯤ ꯗꯔꯀꯥꯔ ꯑꯣꯏꯒꯅꯤ꯫
ꯑꯩꯈꯣꯏꯒꯤ꯫ ꯊꯧꯔꯤ ꯈꯔ ꯍꯥꯏꯗꯤ ꯏꯟꯗꯨꯗ ꯀꯤꯁꯜꯂ ꯆꯤꯡꯗꯣꯏꯅꯤꯅꯀꯣ꯫
ꯑꯣ ꯑꯣ ꯍꯣꯏ ꯊꯧꯔꯤꯁꯦ ꯆꯨꯝꯅꯒꯤ ꯑꯩꯈꯣꯏꯒꯤ ꯊꯧꯔꯤ ꯑꯁꯪꯕꯗꯣ ꯑꯗꯨꯝꯕꯅ ꯑꯗꯨꯝ ꯇꯧꯕ ꯌꯥꯒꯗ꯭ꯔꯥ ꯅꯠꯇ꯭ꯔꯒ ꯌꯨꯕꯤ ꯊꯧꯔꯤꯅ ꯇꯧꯁꯦ ꯌꯨꯕꯤ ꯊꯧꯔꯤ ꯈꯨꯠ ꯅꯥꯒꯗ꯭ꯔꯥ꯫
ꯑ ꯌꯨꯕꯤ ꯊꯧꯔꯤ ꯅꯠꯇꯦ ꯑꯃ ꯑꯩꯈꯣꯏꯒꯤ ꯎꯝ ꯊꯧꯔꯤ ꯑꯃ ꯂꯩꯗꯥꯏꯅꯦ ꯄ꯭ꯂꯥꯁꯇꯤꯛꯀꯤ꯫
ꯑꯧ ꯈꯪꯉꯦ ꯑꯁꯪ ꯑꯁꯪꯕꯗꯣ ꯑꯉꯥꯡꯕꯒ ꯃꯆꯨ ꯃꯆꯨ ꯇꯧꯕꯗꯣ
ꯍꯣꯏ꯫
ꯑꯗꯨꯗꯨ ꯑꯣꯏꯅ ꯇꯧꯁꯤꯔꯥ ꯑꯗꯨꯅ ꯅꯨꯡꯉꯥꯏꯒꯗ꯭ꯔꯥ꯫
ꯑꯗꯨꯅ ꯅꯨꯡꯉꯥꯏꯅꯤ꯫
ꯑꯣ ꯑꯣ꯫
ꯑꯗꯨ ꯑꯗꯨ ꯈꯔ ꯊꯧꯔꯥꯡ ꯇꯧꯁꯜꯂꯣ꯫
ꯑꯣ ꯑꯣ ꯍꯣꯏ ꯍꯣꯏ ꯂꯩꯕꯅ ꯂꯩꯕꯅꯦ ꯑꯩ ꯂꯧꯇꯥꯡ ꯁꯪꯗ ꯂꯩꯕꯅꯦ ꯑꯩꯒꯤ ꯑꯁꯥꯡꯕ ꯑꯃ ꯂꯩꯕꯅꯦ꫰꫰
ꯎꯝ ꯎꯝ꯫
ꯀꯛꯑꯒ ꯇꯧꯕ ꯌꯥꯅꯤꯅ꯫
ꯌꯥꯅꯤ ꯌꯥꯅꯤ꯫
ꯑꯗꯨꯅꯦ ꯑꯗꯨꯅꯦ꯫ ꯑꯗꯨꯗꯤ ꯑꯗꯨꯗꯨꯒ ꯑꯇꯩ ꯀꯔꯤ ꯀꯔꯤꯗꯤ ꯗꯔꯀꯥꯔ ꯑꯣꯏꯅꯤ꯫
ꯑꯗꯨꯗꯣ ꯂꯩꯔꯗꯤ ꯏꯟꯗꯨꯒ ꯌꯥꯔꯅꯤ꯫
ꯌꯥꯔꯅꯦꯕꯀꯣ꯫
ꯍꯣꯏ ꯍꯣꯏ꯫
ꯑꯗꯨ ꯈꯔ ꯉꯟꯅ ꯇꯧꯗꯕꯗꯤ ꯌꯥꯔꯣꯏ ꯅꯪꯗꯣ ꯉꯟꯅ ꯂꯥꯛꯄ ꯌꯥꯒꯗ꯭ꯔꯣ ꯒꯥꯔꯤ ꯂꯩꯕ꯭ꯔꯣ
ꯑꯩꯕꯨꯗꯤ ꯌꯥꯅꯤꯅꯦ ꯍꯦꯛꯇ ꯑꯩ ꯍꯧꯒꯠꯂ ꯆꯦꯜꯂꯗꯕꯅꯤꯅꯦ꯫